ꯍꯜꯂꯣ
ꯍꯣꯏ ꯇꯥꯏ ꯇꯥꯏ
ꯑ ꯊꯕꯛ ꯆꯤꯟꯕ꯭ꯔꯣ
ꯊꯕꯛ ꯆꯤꯟꯗ‌ꯦꯗ ꯃꯤ ꯑꯉꯥꯡ ꯂꯩꯕ ꯁꯤꯅꯤ
ꯑꯣ ꯍꯣꯏ
ꯃꯈꯣꯟ ꯌꯥꯝ ꯇꯥꯕ꯭ꯔꯥ ꯊ‌ꯣꯡꯗ꯭ꯔꯤ ꯌꯦꯗ ꯑ ꯆꯟ ꯆꯟꯆꯥꯟ ꯅꯪꯒꯤ ꯚꯣꯂꯨꯝ ꯂꯋꯔ ꯈꯔ ꯇꯧꯋ‌ꯣ ꯎꯝ ꯑꯥ ꯈꯔ ꯐꯕ꯭ꯔꯣ
ꯈꯔꯗꯤ ꯐꯩꯌꯦ ꯍꯣꯏ
ꯑꯉꯥꯡꯁꯤꯡꯅ ꯐꯣꯟ ꯌꯦꯡꯂꯒ ꯂꯩꯕ ꯍꯧꯖꯤꯛ ꯑꯥ
ꯑꯣ ꯅꯆꯥꯔꯥ
ꯑ ꯅꯠꯇꯦ ꯑꯩꯒꯤ ꯑꯩꯒꯤ ꯑꯌꯥꯝꯕꯒꯤ ꯑꯗꯨꯒ ꯍꯧꯖꯤꯛ ꯑ ꯑꯌꯥꯝꯕꯒꯤ ꯏꯆꯥꯁꯨ ꯂꯩꯌꯦ ꯏꯆꯦꯒꯤ ꯏꯆꯥꯁꯨ ꯂꯩꯕ
ꯑ‌ꯣ
ꯀꯔꯤ ꯏꯟꯁꯥꯡ ꯊꯣꯡꯁꯤꯔꯥ ꯈꯪꯗꯦ ꯉꯁꯤꯁꯦ
ꯑꯁ ꯈꯪꯗ꯭ꯔꯦꯅꯦ ꯑꯗꯨꯅꯦ ꯉꯥꯎꯔꯤꯁꯦ ꯏꯟꯁꯥꯡ ꯗꯤꯁꯥꯏꯠ ꯇꯧꯔꯁꯨꯀꯣ ꯋꯥꯕꯅ‌ꯦ ꯍꯦꯛ ꯗꯤꯁꯥꯏꯠ ꯇꯧꯈ꯭ꯔꯦ ꯍꯥꯏꯔꯗꯤ ꯊ‌ꯣꯡꯕꯗꯤ ꯂꯥꯏꯕꯅꯤꯀꯣ
ꯎꯝ
ꯗꯤꯁꯥꯏꯇ ꯇꯧꯗ꯭ꯔꯤꯉꯩꯗ
ꯍꯣꯏ ꯅꯤꯇꯤꯒꯤ ꯑꯗꯨꯝ ꯆꯥꯔꯒ ꯂꯩꯕꯅꯤꯅ ꯏꯊꯟꯗꯁꯨ ꯑꯣꯏꯕꯅꯤꯅ
ꯍꯣꯏ ꯑꯗꯨꯁꯨꯨꯝ ꯃꯣꯔꯅꯤꯡ ꯏꯚꯤꯅꯤꯡꯅꯤꯅꯦ ꯑꯃ ꯈꯛꯇ ꯊꯨꯡꯕꯗꯤ ꯈꯔ ꯌꯥꯒꯅꯤ
ꯎ ꯑꯗꯨꯕꯨ ꯄꯨꯝꯒꯟꯕ ꯍꯧꯖꯤꯛꯀꯥꯟꯁꯦ ꯁꯥꯕꯒꯤ
ꯎꯝ ꯍꯧꯖꯤꯛ ꯅꯣꯡ ꯈꯔ ꯆꯨꯑꯦ ꯑꯩꯈꯣꯏꯗ ꯗ꯭ꯔꯤꯖꯂꯤꯡ ꯇꯧꯔꯒ ꯂꯩ
ꯎꯝ ꯏꯪꯉꯝꯒꯅꯤ ꯑꯗꯨꯗꯤ
ꯑꯥ ꯌꯥꯝ ꯏꯪꯗꯦ ꯁꯥꯕꯗꯨ ꯍ꯭ꯌꯨꯃꯤꯗꯤꯇꯤ ꯌꯥꯝꯕꯗꯣ
ꯍꯣ ꯍꯣ
ꯗꯪꯗꯦ
ꯑꯥ ꯃꯥꯁꯇꯔ ꯇꯧꯕꯁꯦ ꯀꯗꯥꯏꯗ ꯇꯧꯒꯦ ꯑꯩꯈꯣꯏ
ꯃꯁ ꯃꯥꯁꯇꯔꯗꯣ ꯑꯥ ꯗꯤꯌꯨꯗ ꯇꯧꯋꯦ ꯑꯥ ꯗꯦꯜꯂꯤꯗ
ꯑꯣ ꯐꯩꯌꯦ
ꯎꯝ ꯅꯪꯗꯤ
ꯑꯩ ꯑꯩꯗꯤ ꯃꯥꯁꯇꯔ ꯐꯖꯅ ꯇꯧꯗꯦ ꯃꯥꯁꯇꯔꯁꯦ ꯏꯛꯅꯧꯗ ꯇꯧꯋꯦ ꯀꯣꯝꯄꯤꯇꯦ ꯑꯦꯛꯖꯥꯝ ꯊꯥꯒꯦꯅ ꯀꯣ ꯊꯥꯔꯒꯦꯅ ꯏꯛꯅꯧꯗ ꯇꯧꯔꯒ
ꯎꯝ
ꯇꯧꯋꯦ
ꯍꯣꯏ ꯅꯪ ꯀꯔꯤ ꯑꯦꯛꯖꯥꯝ ꯊꯥꯕ꯭ꯔꯥ ꯀꯣ
ꯑꯩ ꯔꯦꯜꯋꯦꯒꯤ ꯊꯥꯏ
ꯑꯣ ꯑꯣ ꯊꯣꯛꯅꯤꯗ ꯑꯗꯨ
ꯈꯪꯗꯔꯦ
ꯐꯖꯅ ꯇꯧꯋꯣ ꯑꯣꯖꯥꯁꯨ ꯇꯧꯒꯅꯨꯗ ꯍꯧꯖꯤꯛꯀꯥꯟꯗꯤ ꯑꯥ ꯀꯔꯤꯅꯣ ꯑꯦꯛꯖꯥꯝ ꯊꯥ ꯊꯥꯈꯤꯌꯨ ꯃꯇꯝ ꯂꯩꯔꯤꯉꯩꯗꯀꯣ ꯑꯩꯈꯣꯏꯁꯨꯅꯦ ꯑꯦꯛꯖꯥꯝ ꯊꯥꯒꯅꯤ ꯍꯥꯏꯔꯒ ꯊꯕꯛꯀꯨꯝꯕ ꯈꯔ ꯈꯔ ꯇꯧꯕ ꯇꯤꯆꯤꯡꯒꯨꯝꯕ ꯈꯔ ꯈꯔ ꯇꯧꯕ ꯑꯗꯨꯒꯤꯀꯣ
ꯎꯝ
ꯑꯩꯈꯣꯏꯒꯤ ꯕ꯭ꯔꯦꯟꯁꯦ ꯂꯣꯏꯅꯃꯛ ꯃꯤꯛꯁ ꯑꯞ ꯇꯧꯈ꯭ꯔꯦ ꯗꯨꯗꯒꯤ ꯑꯦꯛꯖꯥꯝ ꯁꯨ ꯊꯣꯛꯇꯕ
ꯎꯝ
ꯗꯨꯝ ꯁꯦꯟꯇꯔꯗ ꯂꯩꯕꯗꯣ ꯈꯪꯗ꯭ꯔꯦ ꯅꯦꯠ ꯊꯥꯕ ꯑꯩ ꯅꯦꯠ ꯊꯥꯕꯀꯣ ꯅꯦꯠ ꯊꯥꯔꯒ ꯊꯣꯛꯇꯦ ꯑꯩꯅ ꯎꯝ ꯊꯕꯛꯁꯨ ꯈꯔ ꯇꯧꯕ
ꯎꯝ
ꯀꯣꯔꯄꯔꯦꯠꯇꯀꯣ ꯀꯣꯔꯄꯔꯦꯠꯇ ꯇꯧꯔꯒ ꯅꯦꯠ ꯊꯥꯕ ꯑꯁꯤꯒꯨꯝꯕ ꯑꯦꯛꯁꯄꯤꯔꯦꯟꯁ ꯂꯩꯔꯗꯤ ꯌꯥꯝ ꯐꯥꯒꯅꯤ ꯍꯥꯏꯔꯒ ꯑꯗꯨꯝ ꯃꯤꯛꯁ ꯑꯞ ꯇꯧꯔꯒ ꯍꯧꯖꯤꯛꯇꯤ ꯑꯩꯈꯣꯏꯒꯤ ꯕ꯭ꯔꯦꯟꯁꯦ ꯕ꯭ꯔꯦꯟꯅꯤꯡ ꯇꯧꯗꯣꯏꯅꯦ
ꯎꯝ
ꯑꯗꯨꯒꯤ ꯑꯩꯅ ꯎꯌꯦ ꯅꯨꯡꯁꯤꯕ ꯂꯣꯏ ꯑꯩ ꯅꯨꯡꯁꯤꯕ ꯂꯣꯏꯅꯃꯛꯕꯨ ꯑꯗꯨꯝ ꯍꯥꯏꯕꯅꯤ ꯑꯁ ꯑꯦꯛꯖꯥꯝ ꯊꯥꯒꯦ ꯍꯥꯏꯔꯗꯤ ꯀꯔꯤꯁꯨ ꯇꯧꯒꯅꯨꯀꯣꯅ ꯀꯣ ꯍꯦꯛ ꯊꯥꯒꯗꯕꯅꯤ ꯊꯥꯕ ꯂꯣꯏꯔꯦ ꯅꯪꯅ ꯊꯣꯛꯄ ꯉꯝꯗ꯭ꯔꯦ ꯍꯥꯏꯕ ꯀꯥꯟꯗ ꯊꯕꯛ ꯇꯧꯕ ꯍꯧ ꯍꯥꯏꯕꯅꯤ ꯑꯩꯅ
ꯎꯝ
ꯑꯁ ꯑꯗꯨ ꯑꯣꯏꯔꯁꯨ ꯍꯧꯖꯤꯛꯀꯥꯟꯗꯤꯀꯣ ꯑꯩꯀꯣꯏꯅ ꯑꯥ ꯑꯁꯤ ꯄ꯭ꯔꯥꯏꯚꯦꯠ ꯇꯤꯆꯔꯒꯨꯝꯕ ꯑꯗꯨ ꯑꯣꯏꯔꯗꯤ ꯈꯔ ꯐꯥꯏ ꯑꯗꯨ ꯀꯣꯔꯄꯣꯔꯦꯠꯒꯨꯝꯕꯗ ꯐꯥꯏꯅꯥꯟꯁꯀꯨꯝꯕꯗ ꯆꯪꯒꯦ ꯍꯥꯏꯔꯠ ꯗꯤ ꯃꯣꯏꯁꯨ ꯒ꯭ꯔꯦꯖꯨꯋꯦꯠ ꯐ꯭ꯔꯦꯁꯇꯥ ꯂꯧꯅꯕꯀꯣ ꯒ꯭ꯔꯦꯖꯨꯋꯦꯠ ꯐ꯭ꯔꯦꯁ ꯇꯥ ꯂꯧꯅꯤꯡꯕ ꯑꯗꯨꯒꯤ ꯑꯁ ꯑꯦꯛꯖꯥꯝ ꯊꯥ ꯊꯥꯔ ꯑꯩꯈꯣꯏꯒꯤ ꯃꯤꯁꯤꯡꯗꯣ ꯑꯦꯛꯖꯥꯝ ꯊꯥ ꯊꯥꯔꯒꯥ ꯆꯍꯤꯗꯣ ꯇꯤ ꯑꯕꯥꯞ ꯀꯥꯈ꯭ꯔꯦ ꯑꯗꯨ ꯊꯕꯛ ꯊꯤꯕ ꯀꯥꯟꯗ ꯋꯥꯕꯗ ꯁꯨ ꯂꯩꯕ
ꯎꯝ ꯍꯣꯏ
ꯑꯩꯅ ꯍꯥꯏꯕꯗ ꯑꯁ ꯑꯩꯒꯤ ꯀꯥꯖꯤꯟꯁꯤꯡꯁꯦ ꯌꯥꯝ ꯂꯩꯕꯅꯤ ꯌꯨ ꯄꯤ ꯑꯦꯁ ꯁꯤ ꯊꯥꯕ ꯑꯦꯝ ꯄꯤ ꯑꯦꯁ ꯁꯤ ꯊꯥꯕ ꯅꯥꯒꯥꯂꯦꯟꯗ ꯂꯩꯕꯁꯤꯡꯅ ꯑꯦꯟ ꯄꯤ ꯑꯦꯁ ꯁꯤ ꯊꯥꯕ ꯊꯥ ꯊꯥꯔꯒ ꯆꯍꯤꯗꯣ ꯑꯥ ꯌꯧꯈ꯭ꯔꯥꯕ ꯊꯥꯔꯇꯤ ꯐꯣꯔ ꯊꯥꯔꯇꯤ ꯐꯥꯏꯞꯁꯨ ꯁꯨꯈ꯭ꯔꯥꯕ ꯑꯗꯨ ꯊꯕꯛ ꯊꯤꯕ ꯀꯥꯟꯗ
ꯎꯝ ꯎꯝ
ꯀꯝꯄꯅꯤ ꯈꯔ ꯆꯧꯕꯁꯤꯡꯅ ꯂꯥꯏꯛ ꯑꯥ ꯀꯦꯞ ꯖꯤꯃꯤꯅꯤ ꯒꯨꯝꯕ ꯂꯥꯏꯛ ꯀꯔꯤ ꯀꯔꯤꯅꯣ ꯋꯤꯄ꯭ꯔꯣꯒꯨꯝꯕꯁꯨꯅꯦ ꯑꯗꯨꯝ ꯂꯧꯅꯤꯡ ꯑꯃꯦꯔꯤꯀꯦꯟ ꯑꯦꯛꯁꯄ꯭ꯔꯦꯁꯀꯨꯝꯕꯁꯨꯅꯦ ꯂꯧꯅꯤꯡꯗꯕꯒꯣ ꯃꯣꯏꯁꯦ ꯑꯍꯟ ꯑꯣꯏꯈ꯭ꯔꯥꯕꯒꯤ ꯑꯗꯨꯒꯨꯝꯕꯁꯨ ꯌꯥꯝ ꯊꯣꯛꯄ ꯂꯩꯕꯅꯦ ꯑꯩꯈꯣꯏꯒꯤ ꯃꯤ ꯗꯦꯂꯤꯗꯥ ꯑꯩ ꯗꯦꯜꯂꯤꯗꯥ ꯀꯨꯏꯈ꯭ꯔꯦꯕ ꯂꯩꯕꯗꯣ
ꯎꯝ
ꯑꯩꯅ ꯋꯤꯄ꯭ꯔꯣꯗꯨꯁꯨ ꯊꯕꯛ ꯑꯃ ꯇꯧꯔꯝꯃꯦ ꯑꯩꯆ ꯑꯥꯔꯒꯤ ꯔꯣꯜꯗ ꯑꯗꯨ ꯑꯩꯈꯣꯏꯒꯤ ꯃꯤ ꯑꯗꯨꯒꯨꯝꯕ ꯃꯤ ꯌꯥꯝ ꯂꯥꯛꯄ ꯑꯗꯨ ꯎꯝ ꯑꯩꯅ ꯌꯥꯝ ꯅꯨꯡꯁꯤꯔꯥꯁꯨ ꯀꯔꯤꯅꯣ ꯇꯧꯕ ꯉꯝꯗꯕ ꯑꯦꯖ ꯂꯤꯃꯤꯠ ꯀꯨꯝꯕ ꯂꯩꯕ ꯀꯣ
ꯎꯝ
ꯑꯗꯨꯒꯤ ꯑꯁ ꯌꯥꯝ ꯑꯩꯈꯣꯏꯒꯤ ꯃꯤ ꯌꯥꯝ ꯌꯝ ꯊꯥꯗꯣꯛꯄꯅꯦ ꯑꯗꯨꯗꯁꯨ ꯑꯩ ꯑꯩꯁꯦ ꯑꯁ ꯑꯦꯛꯖꯥꯝ ꯊꯥꯔꯗꯤ ꯐꯖꯅ ꯊꯥꯛꯑꯣ ꯊꯥꯎꯑꯣ ꯍꯥꯏꯕ ꯑꯗꯨꯝ ꯍꯥꯏꯕꯁꯨ ꯂꯥꯟꯈ꯭ꯔꯕ꯭ꯔꯥ ꯀꯣꯅ ꯑꯩ ꯃꯔꯛ ꯃꯔꯛꯇꯥꯗꯤ ꯈꯥꯟꯕꯅꯦ ꯑꯩꯈꯣꯏꯒꯤꯗꯃꯛ ꯈꯟꯗ꯭ꯔꯥꯒꯀꯣ
ꯍꯣꯏ ꯑꯦꯛꯖꯥꯝ ꯊꯥꯒꯗꯕꯁꯨ ꯑꯁ ꯃꯀꯣꯛꯇꯥꯒꯤ ꯑꯩꯈꯣꯏ ꯑꯉꯥꯡ ꯑꯣꯏꯔꯀꯥꯟꯗꯒꯤꯀꯣ ꯐꯖꯅ ꯄꯥ ꯄꯥꯔꯛꯑꯒ ꯍꯩꯔꯒꯥꯗꯤ ꯌꯥꯏ ꯌꯥꯕ
ꯎꯝ ꯎꯝ
ꯀꯣꯛꯇꯥꯒꯤ ꯑꯃꯨꯛ ꯄꯥꯒꯗꯕꯗꯤ ꯑꯁ ꯃꯇꯝ ꯌꯥꯝ ꯆꯪꯉꯦ ꯁꯤꯁꯦ ꯂꯥꯜꯂꯦ ꯑꯩꯈꯣꯏꯅ ꯇꯧꯕꯁꯦ ꯍꯣꯏ ꯑꯩ ꯑꯩꯗꯤ ꯑꯗꯨ ꯑꯩ ꯑꯩ ꯑꯩꯁꯨ ꯃꯦꯁ ꯖꯦ ꯌꯥꯝꯅ ꯍꯩꯇꯦꯕ ꯑꯥ ꯑꯗꯨ ꯑꯗꯨ ꯍꯩꯕ ꯈꯛꯇꯪ ꯌꯥꯗꯕ
ꯑꯣ ꯑꯗꯨꯅꯦ
ꯎꯝ ꯑꯗꯨꯒꯤ ꯋꯥꯏ ꯃꯦꯁꯇꯥꯅꯦꯕ ꯋꯥꯕꯁꯦ
ꯑꯣ
ꯃꯦꯁ ꯀꯣꯁꯤꯡꯗꯤ ꯂꯧꯋꯦ ꯑꯗꯨ ꯀꯣꯁꯤꯡ ꯂꯧꯔꯁꯨ ꯀꯣꯆꯤꯡ ꯍꯩ ꯍꯩꯕꯅ ꯀꯣꯆꯤꯡ ꯂꯧꯕꯒ ꯍꯩꯇ꯭ꯔꯕꯅ ꯍꯩꯇꯕꯅ ꯀꯣꯆꯤꯡ ꯂꯧꯕꯒ ꯈꯦꯠꯅꯩꯗꯅꯈꯔꯥ
ꯑꯥ ꯍꯣꯏ ꯍꯣꯏ
ꯑꯗꯨꯅꯤ ꯑꯗꯨ ꯑꯗꯨꯒꯤ ꯑꯩꯁꯦ ꯕꯤ ꯄ꯭ꯂꯥꯟ ꯊꯝꯕꯅꯦꯕ
ꯎꯝ
ꯕꯤ ꯄ꯭ꯂꯥꯟꯗꯨꯁꯨ ꯑꯩꯁꯦ ꯆꯍꯤ ꯑꯃꯁꯦ ꯑꯩ ꯍꯤꯟꯗꯤ ꯇꯝꯍꯧꯗꯕ ꯏꯅꯥꯎꯅꯨꯄꯥ ꯑꯈꯣꯏ ꯑꯩꯗꯤ ꯏꯆꯟꯈꯣꯏ ꯇꯝꯕꯤꯔꯒ ꯑꯦꯠꯃꯤꯁꯟ ꯇꯧꯕꯤꯔꯒ ꯑꯩꯁꯦ ꯇꯧꯗꯕ ꯀꯝꯊꯗ ꯑꯦꯛꯖꯥꯝꯗ ꯑꯗꯨꯝ ꯇꯧꯕ ꯑꯗꯨꯒ ꯅꯦꯛꯁ ꯑꯦꯗꯃꯤꯁꯟ ꯇꯧꯔꯀꯥꯟꯗ ꯑꯩꯒꯤ ꯍꯤꯟꯗꯤ ꯀꯣꯔꯁ ꯂꯣꯏꯗ꯭ꯔꯤꯉꯩꯗ ꯇꯨ ꯊꯥꯎꯖꯟ ꯇ꯭ꯋꯦꯟꯇꯤ ꯐꯣꯔꯗ ꯄ꯭ꯔꯥꯏꯃꯔꯤ ꯑꯣꯖꯥ ꯀꯧꯕꯗꯣ ꯑꯗꯨꯗ ꯑꯩ ꯃꯤꯁ ꯇꯧꯈ꯭ꯔꯦꯕ
ꯑꯣ ꯑꯣ ꯑꯣ
ꯑꯗꯨ ꯃꯊꯪꯗ ꯌꯦꯡꯂꯛꯕ ꯇꯥꯕꯅꯦ ꯅꯦꯛꯁ ꯏꯌꯥꯔ ꯊꯣꯛꯀꯗ꯭ꯔꯥ
ꯅꯦꯛꯁ ꯏꯌꯥꯔ ꯂꯦꯛꯁꯟ ꯂꯛꯃꯤ ꯀꯣ ꯏꯂꯦꯛꯁꯟ ꯑꯃꯨꯛꯀ ꯑꯅꯧꯕꯥꯂꯥꯛꯑꯗꯤ ꯊꯕꯛꯁꯨ ꯊꯣꯛꯀꯅꯤꯗ ꯀꯣ ꯑꯗꯨꯝ ꯇꯧꯏꯅ
ꯍꯣꯏ ꯋꯦꯀꯦꯟꯁꯤꯗꯤ ꯌꯥꯝ ꯂꯩꯗꯤ ꯂꯩꯌꯦꯕ ꯑꯣꯖꯥꯒꯤꯁꯦ ꯇꯨ ꯊꯥꯎꯖꯟ ꯃꯨꯛ ꯂꯩꯕꯅꯦꯕ ꯑꯦꯖꯨꯀꯦꯁꯟ ꯗꯤꯄꯥꯔꯠꯃꯦꯟꯇ ꯑꯗꯨ ꯌꯦꯡꯕ ꯇꯥꯔꯦ
ꯑꯁ ꯍꯣꯏ ꯊꯣꯑꯗꯤ ꯅꯨꯡꯉꯥꯏꯒꯅꯤ ꯅꯪꯒꯤꯗꯣ ꯍꯣꯏ
ꯎꯝ ꯊꯣꯛꯑꯗꯤ ꯐꯗꯤ ꯐꯒꯅꯤ
ꯎꯝ ꯑ ꯀꯔꯤ ꯍꯥꯏꯕ꯭ꯔꯥ ꯑꯁ ꯑꯉꯥꯡꯁꯤꯅ ꯑꯃꯨꯛꯀ ꯇꯥꯕ꯭ꯔꯥ ꯅꯪ ꯀꯔꯤ ꯍꯥꯏ
ꯍꯣꯏ ꯍꯣꯏ ꯎꯝ ꯅꯦꯛꯁ ꯏꯔꯒꯨꯝꯕ ꯀꯨꯝꯁꯤ ꯅꯠꯇ꯭ꯔꯁꯨ ꯅꯦꯛꯁ ꯏꯔꯁꯦ ꯊꯣꯛꯑꯗꯤ ꯐꯒꯗꯕꯅꯦꯕ
ꯍꯣꯏ ꯍꯣꯏ ꯊꯣꯑꯗꯤ ꯅꯨꯡꯉꯥꯏꯅꯤ ꯅꯪꯒꯤꯗꯨꯃ ꯑꯩꯈꯣꯏꯗꯤ ꯍꯣꯞ ꯂꯩꯇꯦꯗ ꯑꯗꯨꯑꯣꯏꯔꯁꯨ
ꯅꯪꯗꯤ
ꯑꯁ ꯑꯩꯈꯣꯏꯗꯤ ꯍꯣꯞ ꯂꯩꯇꯦ ꯑꯩꯈꯣꯏ ꯌꯨꯝꯗꯗꯤ
ꯕꯤꯑꯦꯠꯁꯨ ꯇꯧꯕ ꯌꯥꯕꯅꯤ ꯀꯣꯔꯦꯁꯄꯣꯟꯗꯦꯟꯁꯨ ꯇꯧꯕ ꯌꯥꯏ ꯑꯩꯒꯤ ꯒꯔꯜ ꯐ꯭ꯔꯦꯟꯁꯨ ꯀꯣꯔꯦꯁꯄꯣꯟꯗꯦꯟꯁ ꯇꯧꯋꯦ ꯑꯩ ꯒꯜ ꯐ꯭ꯔꯦꯟ ꯍꯥꯏꯕꯅꯦ ꯑꯦꯛꯁꯦ ꯀꯣꯔꯁꯄꯣꯅꯦꯟꯁ ꯇꯧꯋꯦꯕ ꯍꯥꯌꯌꯔ ꯁꯦꯀꯦꯟꯗꯔꯤꯗ ꯇꯥꯛꯄ ꯍꯥꯏꯔ ꯁꯦꯀꯦꯟꯗꯔꯤ ꯇꯥꯛꯑꯒ ꯃꯥꯁꯨ ꯀꯣꯔꯔꯦꯁꯄꯣꯟꯗꯦꯟꯁ ꯇꯧꯋꯦ ꯑꯗꯨꯝ
ꯎꯝ ꯑꯣ ꯑꯣ ꯑꯩꯁꯨ ꯇꯧꯅꯤꯡꯕꯅꯦ ꯑꯗꯨ ꯃꯇꯝꯅ ꯌꯥꯗꯕ ꯀꯣ ꯑꯩꯒ ꯑꯩꯒꯤ ꯑꯩꯒꯤ ꯍꯁꯕꯦꯟꯗꯤ ꯑꯁꯤꯗ ꯁꯨ ꯂꯩꯇꯦꯕ ꯑꯥ ꯆꯦꯟꯅꯥꯏꯗ ꯍꯧꯖꯤꯛꯇꯤ ꯃꯥꯒꯤ ꯄꯣꯁꯇꯤꯡ ꯂꯩꯕꯀꯣ ꯑꯗꯨꯒꯤ ꯑꯩꯅ ꯇꯧꯔꯗꯤ ꯃꯅꯤꯄꯨꯔꯗ ꯇꯧꯅꯤꯡꯕ ꯍꯥꯏꯕꯗꯤ ꯑꯇꯣꯞꯄ ꯏꯁꯇꯦꯠꯇ ꯇꯧꯔꯗꯤ ꯐꯨꯜ ꯍꯟꯗ꯭ꯔꯦꯠ ꯄꯥꯔꯁꯦꯟ ꯄꯤꯒꯗꯕ ꯑꯦꯛꯖꯥꯝ ꯊꯥꯅꯤꯡꯉꯥꯏꯁꯦ ꯕꯤ ꯌꯦꯠꯀꯨꯝꯕ ꯇꯧꯕꯗꯣ ꯑꯁꯤꯗꯗꯤ ꯀꯔꯤ ꯀꯔꯥꯅꯣ ꯑꯦꯠꯖꯁ ꯇꯧꯕ ꯗꯨꯝ ꯌꯥꯏꯅ ꯑꯥꯗ ꯇꯧꯔꯗꯤ ꯌꯥꯝꯅ ꯅꯨꯃꯤꯠ ꯈꯨꯗꯤꯡ ꯆꯠꯀꯗꯕ ꯑꯗꯨ ꯑꯦꯇꯦꯟꯗꯦꯟꯁ ꯌꯧꯗ꯭ꯔꯗꯤ ꯄꯤꯁꯨ ꯄꯤꯗꯕꯒꯨꯝꯕ ꯌꯨꯅꯤꯕꯔꯁꯤꯇꯤ ꯉꯥꯛꯇ ꯑꯥ ꯑꯗꯨꯒꯨꯝꯕ ꯉꯥꯛꯇ ꯂꯩꯕ ꯑꯩꯅ ꯊꯤꯔꯒ ꯑꯗꯨ ꯑꯩꯈꯣꯏ ꯑꯅꯤꯅ ꯃꯅꯤꯄꯨꯔꯗ ꯂꯥꯛꯔꯗꯤ ꯐꯖꯅ ꯇꯧꯒꯦꯔꯅ ꯑꯩꯁꯨ ꯈꯟꯕ ꯑꯗꯨ ꯍꯧꯖꯤꯛ ꯐꯥꯎꯗꯤ ꯃꯣꯏꯁꯦ ꯔꯤꯀ꯭ꯔꯨꯏꯠꯃꯦꯟꯖꯦ ꯂꯥꯛꯇꯦꯅꯦ ꯑꯩꯈꯣꯏ ꯅꯨꯄꯥꯒꯤ ꯑꯩꯒꯤ ꯅꯨꯄꯥ ꯈꯣꯏꯒꯤꯁꯨ ꯀꯣ
ꯎꯝ
ꯅꯥꯍꯟ ꯑꯥ ꯑꯃ ꯑꯦꯝ ꯄꯤ ꯑꯦ ꯁꯤꯅ ꯑꯃ ꯊꯣꯛꯄꯗꯣ ꯅꯦꯠ ꯈꯣꯏꯒꯤ ꯇꯤꯡ ꯑꯃ ꯊꯣꯛꯄꯗꯣ ꯑꯦꯁꯤꯁꯇꯦꯟ ꯄ꯭ꯔꯣꯐꯦꯁꯔ ꯒꯤ ꯊꯣꯛꯄꯗꯣ ꯃ ꯃꯣꯏꯒꯤ ꯁꯕꯖꯦꯛꯁꯦ ꯌꯥꯎꯗꯕꯀꯣ
ꯎꯝ
ꯃꯥꯁꯦ ꯀꯣꯃꯔꯁ ꯗꯤꯄꯥꯔꯠꯃꯦꯟꯗꯅꯦꯕ
ꯎꯝ
ꯑꯗꯨ ꯃꯥꯒꯤ ꯌꯥꯎꯗꯕꯒꯤ ꯑꯩꯈꯣꯏꯗꯣ ꯍꯧꯖꯤꯛꯁꯨ ꯑꯗꯨꯝ ꯆꯦꯟꯅꯥꯏꯗ ꯑꯩꯈꯣꯏꯒꯤ ꯄꯣꯁꯇꯤꯡ ꯂꯩꯔꯤꯌꯦꯕ
ꯎꯝ
ꯐꯔꯗꯤ ꯑꯃꯨꯛ ꯑꯥ ꯇ꯭ꯔꯥꯏ ꯇꯧ ꯑꯥ ꯑꯗꯨꯝ ꯇ꯭ꯔꯥꯏ ꯇꯧꯒꯦꯅ ꯈꯟꯕꯀꯣ
ꯍꯣꯏ ꯍꯣꯏ
ꯑꯗꯨ ꯇ꯭ꯔꯥꯏ ꯇꯧꯔꯒ ꯌꯥꯔꯗꯤ ꯑꯩꯁꯨ ꯁꯤꯗ ꯁꯣꯏꯗꯅ ꯕꯤ ꯌꯦꯠ ꯇꯧꯗꯤ ꯇꯧꯅꯤꯡꯕꯅꯤ
ꯎꯝ ꯁꯦꯅꯄꯇꯤꯗꯒ ꯇꯧꯕꯅꯤ ꯑꯩ
ꯑꯗꯨ ꯅꯪ ꯂꯣꯏꯔꯦ ꯀꯣ
ꯑꯩ ꯑꯩꯗꯤ ꯗꯤꯂꯦꯠꯅꯦ ꯕꯦꯠ ꯅꯠꯇꯦ
ꯑꯣ ꯑꯣ ꯎꯝ
ꯃꯇꯝ ꯂꯩꯔꯤꯉꯩꯗ ꯇꯧꯒꯗꯕꯅꯤ ꯃꯇꯝꯁꯦ ꯑꯗꯨꯝ ꯆꯠꯂꯦ ꯆꯍꯤ ꯑꯃ ꯍꯥꯏꯕꯁꯦ ꯄꯥꯝꯃꯨꯋꯦ
ꯎꯝ ꯎꯝ ꯑꯣ ꯑꯩꯁꯦ ꯑꯁ ꯃꯇꯝꯁꯦ ꯑꯥꯗ ꯌꯧꯈ꯭ꯔꯦ ꯈꯪꯗ꯭ꯔꯤꯉꯩꯗꯀꯣ ꯑꯩꯅ ꯍꯦꯛ ꯒ꯭ꯔꯦꯖꯨꯋꯦꯠ ꯁꯟ ꯂꯣꯏꯔꯀꯥꯟꯗꯀꯣ
ꯎꯝ
ꯑꯗꯨꯝ ꯃꯇꯝꯁꯦ ꯆꯠꯄ ꯈꯪꯗ꯭ꯔꯦꯕ ꯃꯥꯁꯇꯔꯁꯨ ꯇꯨ ꯌꯔꯁꯅꯦ ꯑꯗꯨ ꯆꯠꯄꯗꯣ ꯀꯔꯤꯁꯨ ꯈꯪꯗꯦ ꯂꯣꯏꯅ ꯑꯗꯨꯝ ꯆꯍꯤ ꯑꯃ ꯑꯅꯤ ꯑꯗꯨꯝ ꯆꯠꯈ꯭ꯔꯦ ꯑꯗꯨꯒ ꯍꯦꯛ ꯊꯕꯛ ꯇꯧꯕ ꯍꯥꯏꯍꯧꯔꯦ ꯑꯩ ꯐꯥꯏꯅꯥꯟꯁ ꯀꯝꯄꯅꯤꯗꯀꯣ ꯊꯕꯛ ꯇꯧꯕ ꯍꯧꯔꯦ ꯑꯗꯨ ꯃꯇꯝꯗꯣ ꯐꯥꯏꯚ ꯏꯌꯥꯔꯁ ꯑꯗꯨꯝ ꯆꯠꯈ꯭ꯔꯦ ꯑꯗꯨꯏ ꯂꯨꯍꯣꯡ ꯂꯨꯍꯣꯡꯕ ꯃꯇꯝ ꯂꯥꯛꯈ꯭ꯔꯦꯕ ꯈꯪꯗ꯭ꯔꯤꯉꯩꯗꯀꯣ ꯈꯣꯏꯅ ꯑꯦꯛꯖꯥꯝ ꯊꯒꯦ ꯀꯔꯤ ꯀꯔꯤꯅꯣ ꯇꯧꯒꯦ ꯍꯥꯏꯔꯒ ꯃꯇꯝꯗꯣ ꯋꯦ ꯇꯧ ꯇꯧꯔꯒ ꯑꯃꯨꯛꯀ ꯆꯠꯈ꯭ꯔꯦꯕ
ꯎꯝ
ꯑꯥ
ꯎꯝ ꯈꯦꯠꯅꯕꯅꯦ ꯀꯣꯆꯤꯡꯒꯨꯝꯕ ꯂꯧꯕꯒ ꯂꯧꯗꯕꯒꯁꯨꯁꯛ ꯌꯥꯝ ꯈꯦꯠꯅꯩꯌꯦ
ꯍꯣꯏ ꯑꯗꯨꯁꯨ ꯈꯦꯠꯅꯩ ꯍꯣꯏ ꯆꯨꯝꯃꯦ
ꯀꯣꯆꯤꯡ ꯂꯧꯔꯒ ꯐꯖꯅ ꯇꯧꯗ꯭ꯔꯗꯤ ꯉꯝꯗꯦꯍꯦ ꯀꯝꯄꯤꯇꯤꯇꯤꯞꯁꯨ ꯌꯥꯝ ꯂꯨꯈ꯭ꯔꯕꯅꯦ ꯍꯥꯟ ꯍꯥꯟꯅꯗꯒꯤ ꯐꯖ ꯍꯧꯋꯦ ꯆꯍꯤ ꯆꯍꯤ ꯈꯨꯗꯤꯡꯒꯤ ꯀꯣ ꯆꯍꯤ ꯆꯍꯤ ꯈꯨꯗꯤꯡꯒꯤ ꯑꯗꯨꯝ ꯀꯠꯑꯣꯞꯁꯨ ꯍꯦꯟꯒꯠꯂꯦ ꯑꯗꯨꯒ ꯃꯤ ꯍꯩꯕꯁꯨ ꯌꯥꯝꯕꯅꯤꯅ ꯑꯗꯨ ꯄꯣꯠꯁꯨ ꯎꯝ ꯄꯣꯁꯇꯤ ꯌꯥꯝꯗꯕ ꯄꯣꯁꯇꯤ ꯕꯦ ꯎꯝ
ꯚꯦꯀꯦꯟꯁꯤꯗꯤ ꯌꯥꯝꯗꯕꯀꯣ ꯑꯗꯣꯅꯦ ꯋꯥꯕ ꯀꯣꯝꯇꯤꯇꯤꯞ ꯑꯦꯛꯖꯥꯝ ꯍꯥꯏꯕꯁꯦ ꯑꯁ ꯊꯥꯊꯥ ꯅꯠꯇꯦ ꯂꯥꯏꯅ ꯇꯧꯕ ꯌꯥꯗꯦ
ꯎꯝ ꯈꯨꯂꯣꯌꯥ ꯈꯨꯠꯗꯤ ꯍꯠ ꯑꯃꯨꯛꯖꯨ ꯇꯧ ꯇꯧ